ꯑ ꯅꯪ ꯔꯦꯗꯤꯌꯥ ꯇ ꯈꯣ ꯌꯥ ꯑꯩꯅ ꯇꯧꯕꯗꯣ ꯑꯝꯇ ꯌꯥꯔ ꯀꯩꯅꯩꯅꯒꯗ
ꯍꯗꯤ ꯀꯩꯅꯣꯒꯤꯁꯨ ꯉꯁꯥꯏ ꯅꯦꯕꯥꯔꯥꯅꯤꯒꯤꯁꯨ ꯌꯥꯗꯦ ꯍꯥꯏꯌꯦꯕ
ꯃꯥꯟꯁꯨ ꯃꯥꯅ ꯇꯧꯕ
ꯑ ꯃꯥ ꯌꯥꯔꯝꯃꯒ ꯃꯥꯟ ꯇꯧꯕꯗꯣ ꯌꯥꯒ꯭ꯔꯤꯗ꯭ꯔꯦꯅ ꯍꯥꯏ
ꯅꯣꯏ ꯑꯃꯨꯛꯇꯪꯗ ꯃꯌꯥꯝ ꯃꯌꯥꯝ ꯇꯧꯕ꯭ꯔꯣ
ꯇꯧꯗꯦ ꯉꯁꯥꯏꯗꯩ ꯑꯝꯐꯥꯎ ꯇꯧꯗ꯭ꯔꯦ ꯑꯗꯨꯒ ꯃꯉꯣꯟꯗ ꯇꯧꯒꯦ ꯇꯧꯕꯗ ꯌꯥꯔꯛꯑꯦ ꯌꯥꯗ꯭ꯔꯦꯕ
ꯑꯩꯒꯤ ꯑꯩ ꯑꯩꯗꯤ ꯌꯥꯝ ꯇꯧꯗꯤꯌꯦ ꯑꯗꯨꯏꯔ ꯈꯪꯗꯤꯌꯦ ꯀꯦꯝ ꯇꯧꯗꯤꯌꯦ
ꯎꯝ ꯅꯪꯉꯣꯟꯗ ꯉꯁꯥꯏ ꯇꯧꯕ ꯌꯥꯗꯦꯗꯅ
ꯑꯗꯨ ꯑꯗꯣ ꯑꯃꯗꯨꯅꯦꯕ ꯍꯥꯢꯕ ꯁꯤ ꯅꯠꯇꯦꯕ
ꯎꯝ ꯍꯪꯉꯛꯑꯝꯕꯅꯦ ꯃꯥꯅ ꯅꯪꯒꯤ ꯌꯥꯕ꯭ꯔꯥꯅ ꯑꯩꯅ
ꯁꯤꯅ ꯑꯃꯅꯦꯕ ꯉꯁꯥꯏꯗꯨꯅ ꯑꯃ
ꯎꯝ ꯅꯪ ꯍꯣꯁꯇꯦꯜ ꯂꯩꯔꯤꯔꯣ ꯀꯣꯛ ꯀ ꯉꯥꯎꯋꯤꯗ ꯀꯩꯅꯣꯒ ꯏꯌꯥꯔ ꯏꯟꯗꯤꯌꯥꯒ ꯏꯟꯗꯤꯒꯣꯒ ꯂꯣꯏ ꯏꯝꯐꯥꯜꯗ ꯂꯥꯛꯅꯤ ꯍꯥꯏꯁꯤꯗꯤ
ꯑꯥꯔ ꯇꯤꯅ ꯊꯥꯒꯠꯂꯛꯄꯗꯨꯔꯥ
ꯍꯣꯏ
ꯑꯗꯨꯒꯤꯅꯦ ꯑꯩꯁꯨ ꯀꯅꯥ ꯀꯔꯝꯕꯗ ꯇꯝꯁꯤꯒꯦ ꯈꯜꯂꯤꯅꯤ
ꯑꯗꯣ ꯑꯥꯔ ꯇꯤꯒꯤꯁꯨꯗꯣ ꯑꯗꯨꯝꯗꯤ ꯍꯟꯇꯛ ꯃꯣꯏꯒꯤꯅ ꯑꯌꯥꯝꯕ ꯑꯃ ꯈꯟꯗꯧ ꯃꯟꯖꯜꯂꯛꯑꯦ
ꯃꯣꯏ ꯗ꯭ꯔꯦꯁꯇꯨ ꯄꯩꯁꯥ ꯌꯥꯝ ꯂꯧꯗꯧ ꯃꯥꯟꯗ꯭ꯔꯣ
ꯑꯥ ꯂꯧꯗꯧ ꯃꯥꯜꯂꯦ ꯑ ꯀꯔꯤ ꯍꯥꯏꯒ꯭ꯔꯦ ꯀꯅꯥ ꯀꯅꯥꯅꯣ ꯌꯥꯝ ꯑꯦꯗꯚꯔꯇꯥꯏꯁ ꯇꯧꯗꯥꯏꯅꯦ
ꯍꯣꯏ ꯁꯦꯂꯦꯕ꯭ꯔꯤꯇꯤ ꯃꯌꯥꯝ ꯑꯃ ꯇꯧꯋꯤꯗꯨꯗꯤ
ꯎꯝ ꯄꯩꯁꯥꯗꯤ ꯈꯤꯇꯪꯗꯤ ꯌꯥꯝꯒꯨꯝ ꯇꯧꯕꯅꯦ ꯃꯣꯏꯁꯦ ꯑꯗꯣ ꯃꯤꯗꯤ ꯌꯥꯝꯗꯤ ꯇꯝꯗ ꯃꯣꯏꯅ ꯑꯃꯨꯛ ꯐꯔꯤꯁꯦ ꯃꯣꯏ ꯑꯗꯨꯗꯩꯗꯨꯗ ꯗꯤꯜꯂꯤꯗ ꯃꯣꯏꯒꯤ ꯕ꯭ꯔꯥꯟꯁ ꯂꯩꯕꯗꯨꯗ ꯊꯥꯏ ꯍꯥꯏꯕꯅꯦꯕ ꯏꯟꯇꯔꯚꯤꯌꯨ ꯀꯩꯀꯥꯒꯤ
ꯎꯝ
ꯑꯗꯨꯅ ꯐꯔꯛꯇꯧꯗꯤ ꯃꯥꯟꯕ ꯑꯩꯅ
ꯑꯈꯣꯏꯗ ꯑꯩꯈꯣꯏꯗ ꯉꯍꯥꯟꯃꯨꯛ ꯂꯥꯛꯑꯝꯕ ꯅꯨꯄꯥꯗꯣ ꯑꯗꯨꯗꯣ ꯌꯥꯎꯗꯣꯏꯅꯦ ꯃꯣꯏꯗꯨꯗ
ꯑꯥ ꯑꯥ ꯑꯥ ꯅꯍꯥꯟꯃꯨꯛ
ꯎꯝ
ꯑꯗꯨ ꯃꯣꯏꯖꯦ ꯀꯩꯅꯣ ꯑꯣꯏ ꯃꯥꯜꯂꯦ ꯃꯣꯏ ꯊꯥ ꯑꯍꯨꯝꯒꯨꯝꯕ ꯃꯥꯜꯂꯦ
ꯑꯩꯅꯅꯦ ꯍꯪꯗꯤ ꯍꯪꯒꯤꯕꯅꯦꯕꯀꯣ
ꯀꯩ ꯍꯥꯏꯔꯛꯀꯦ
ꯊꯥꯒ ꯄꯩꯁꯥꯒ ꯍꯂꯛ ꯇꯦ
ꯎꯝ ꯈꯤꯇꯪꯗꯤ ꯇꯥꯡꯉꯝꯅꯤꯌꯦ
ꯑꯁ ꯈꯪ ꯂꯤꯁꯤꯡ ꯀꯌꯥ ꯍꯥꯏꯔꯛꯇꯣꯏꯅꯣ ꯈꯪꯗꯦꯗ ꯃꯥꯏꯗꯣ
ꯀꯩꯅꯣꯗꯩ ꯑꯃꯨꯛ ꯇꯥꯡꯉꯛꯀꯅꯤ ꯏꯝꯄꯣꯔꯤꯌꯝꯗꯩ ꯑꯃꯨꯛ ꯍꯦꯜꯂꯛꯑꯅꯤ ꯁꯤꯅ
ꯍꯦꯜꯂꯛꯀꯗꯣꯢꯔꯣ ꯍꯦꯜꯂꯒꯇꯧ ꯃꯥꯜꯂꯦ ꯃꯥꯟꯗꯤꯌꯦ
ꯍꯥ
ꯍꯦꯜꯂꯛꯗꯧ ꯃꯥꯟꯗꯦꯕ
ꯎꯝ ꯃꯥꯟꯕ ꯑꯣ ꯑꯗ ꯑꯗꯨꯃꯥꯏꯅꯗꯤ ꯄꯩꯁꯥꯗꯣ ꯂꯩꯔꯝꯗꯧ ꯃꯥꯜꯂꯦ ꯍꯦꯟ ꯗꯤ ꯍꯦꯜꯂꯝꯃꯣꯏ ꯑꯗꯨꯒꯤ ꯆꯥꯡ ꯅꯠꯇ꯭ꯔꯒ ꯑꯗꯨꯗꯩ ꯈꯤꯇꯪ ꯇꯥꯕ ꯑꯃ
ꯑꯟꯑꯣꯗꯤꯕꯜ ꯂꯤꯁꯤꯡ ꯅꯤꯝꯐꯨꯅꯦꯕ ꯃꯣꯏꯗꯣ ꯑꯗꯨꯒ ꯃꯣꯏꯒꯤꯁꯤꯅ ꯀꯨꯟꯊ꯭ꯔꯥꯉꯥ ꯑꯗꯨꯃꯥꯏꯅ ꯍꯥꯏꯔꯛꯇꯣꯏꯔꯥ ꯈꯪꯗꯦ
ꯅꯪ ꯃꯦꯁꯦꯁ ꯊꯥꯒꯤꯕ꯭ꯔꯣ
ꯊꯥꯒꯤꯕꯅꯦ ꯍꯜꯂꯛꯇꯦ ꯍꯥꯏꯕ
ꯑꯁ ꯑꯗꯨꯁꯨ ꯐꯗꯤ ꯐꯗꯧ ꯃꯥꯜꯂꯦ
ꯑꯩꯁꯨ ꯃꯥꯜꯂꯦ ꯁꯤꯁꯦ ꯑꯗꯨꯒ ꯇꯝꯗꯤ ꯇꯝꯅꯤꯡꯉꯦꯕ ꯁꯤꯁꯨ ꯑꯗꯨꯗ ꯑꯃꯥꯗꯨꯅ ꯍꯣꯡ ꯍꯣꯡꯕꯗꯨꯗꯅꯦ ꯍꯦꯛ ꯈꯜꯍꯧꯗꯁꯨ ꯍꯣꯡꯕꯅꯤꯅ ꯁꯤ ꯈꯇꯪ ꯃꯔꯕꯨ ꯈꯟ ꯌꯥꯏꯗꯅ
ꯍꯣꯏ ꯁꯤꯒꯤꯗꯤ ꯃꯣꯏꯒꯤꯁꯦ ꯂꯩꯐꯝꯒ ꯂꯣꯏꯅ ꯄꯤꯌꯦ ꯑꯁꯤꯒꯤꯁꯨ
ꯎꯝ ꯃꯌꯥꯝ ꯇꯥꯡꯕ ꯂꯩꯁꯜ ꯑ ꯇꯝꯖꯜꯂꯨꯔꯒ ꯍꯌꯦꯡ ꯈꯜꯍꯧꯗ꯭ꯔꯗꯤ ꯑꯗ ꯑꯃꯨꯛ ꯆꯥꯛꯇꯧ ꯈꯨꯆꯥꯛꯇꯣ ꯑꯟꯑꯣꯗꯤꯕꯜ
ꯃꯣꯏꯟ ꯍꯥꯏꯁꯦ ꯏꯌꯥꯔ ꯏꯟꯗꯤꯌꯥ ꯏꯟꯗꯤꯌꯣ ꯀꯩꯀꯥꯁꯦ ꯂꯥꯛ ꯄꯩ ꯃꯇꯝꯗꯤ ꯍꯥꯏꯗ꯭ꯔꯤ ꯃꯣꯏ ꯁꯤꯗ ꯂꯥꯛꯀꯅꯤ ꯃꯣꯏꯗꯒꯤ ꯖꯨꯂꯥꯏꯗꯩ ꯍꯧꯅꯤ ꯁꯤꯅꯦꯕ ꯃꯣꯏ ꯍꯥꯏꯖꯤ
ꯃꯣꯏꯗ ꯂꯥꯛꯀꯅꯤꯖꯤꯔꯣ
ꯑ ꯂꯥꯛꯇꯤ ꯂꯥꯛꯀꯅꯤ ꯑꯗꯨꯒ ꯃꯐꯝꯁꯤꯗꯤ ꯍꯥꯏꯗ ꯗꯦ ꯑꯗꯨꯒ ꯃꯣꯏꯒꯤ ꯇꯝꯕꯩ ꯃꯇꯝꯁꯦ ꯖꯨꯂꯥꯏꯗꯒꯤ ꯍꯧꯅꯤ ꯍꯥꯏꯌꯦꯕ
ꯖꯨꯂꯥꯏꯗꯤ ꯃꯣꯏ ꯕꯦꯠꯁ ꯑꯅꯧꯕ ꯑꯃ ꯁꯥꯒꯠꯅꯕꯁꯨ ꯇꯧꯔꯤꯅꯤꯅꯦ
ꯃꯥꯅꯦ ꯑꯗꯨꯒ ꯂꯥꯛꯀꯅꯤ ꯍꯥꯏꯔꯁꯨ ꯃꯇꯝꯁꯦ ꯑꯔꯦꯞꯄꯤ ꯂꯩꯇꯦ ꯃꯣꯏ ꯍꯥꯏꯁꯦ ꯁꯤ ꯂꯥꯛꯀꯅꯤ ꯃꯣꯏꯁꯤꯗ ꯇꯝꯁꯤꯜꯂꯨ ꯁꯤꯅꯤ
ꯑꯟꯑꯣꯗꯤꯕꯜ ꯑꯗꯨ ꯄꯩꯁꯥꯁꯦ ꯑꯝꯇꯪ ꯍꯜꯂꯛꯑꯗꯤ ꯐꯗꯧꯅꯤ ꯄꯩꯁꯥꯁꯦ ꯈꯪꯗ꯭ꯔꯗꯤ ꯍꯨꯏꯁꯨ ꯍꯥꯏꯕ ꯉꯝꯗꯦ ꯍꯥꯏꯕꯝ ꯇꯝꯃꯣꯏ ꯑꯗꯨꯒꯤ ꯄꯩꯁꯥ ꯌꯥꯝ ꯂꯩꯕ ꯅꯠꯇꯕꯅꯤꯅ
ꯍꯣꯏ ꯑꯗꯨ ꯃꯣꯏꯁꯦ ꯅꯨꯃꯤꯠ ꯑ ꯊꯥ ꯑꯍꯨꯝꯅꯦ ꯍꯥꯏꯌꯦ
ꯊꯥ ꯑꯍꯨꯝ
ꯑꯥ
ꯇ꯭ꯔꯥꯉꯥ ꯃꯥꯏ ꯂꯥꯛꯇꯧ ꯃꯥꯥꯜꯂꯦ
ꯍꯣꯏ ꯃꯣꯏꯒꯤ ꯁꯦꯠꯂꯤꯕ ꯗ꯭ꯔꯦꯁꯇꯨꯁꯨ ꯄꯩꯁꯥ ꯈꯤꯇꯪ ꯇꯥꯡꯉꯝꯅꯤ ꯃꯣꯏꯗꯤ ꯄꯨꯔꯥ ꯑꯁꯣꯝ ꯀ ꯅꯪꯒꯤ ꯇꯥꯏꯞꯇꯒ ꯁꯦꯠꯂꯤ
ꯎꯝ
ꯑꯍ
ꯐꯖꯕꯅꯦ ꯃꯣꯏꯒꯤꯗꯣ
ꯍꯣꯏ ꯐꯕꯨꯗꯤ ꯐꯖꯩ ꯐꯅꯦꯛꯀꯤ ꯃꯑꯣꯡ ꯇꯥꯏꯞ ꯇꯧꯗ꯭ꯔꯣ
ꯎꯝ ꯑ ꯑꯩꯈꯣꯏ ꯃꯩꯇꯩꯒꯤ ꯑꯃ ꯀꯩꯌꯦꯕ ꯑꯗꯨꯗꯣ ꯑꯥ ꯑ ꯑꯥ ꯐꯤꯗꯣ ꯑꯗꯨꯗ ꯏꯟꯕꯅꯦꯕ ꯃꯣꯏꯗꯣ
ꯎꯝ ꯐꯕꯗꯤ ꯐꯖꯩ ꯂꯥꯛꯄꯨ ꯂꯥꯛꯑꯗꯤ ꯐꯩ ꯑꯃꯨꯛ ꯂꯥꯛꯇ꯭ꯔꯗꯤ
ꯃꯈꯣꯜ ꯑꯃ ꯇꯥꯕ꯭ꯔꯥ
ꯇꯥꯏꯌꯦ ꯗꯨꯛ ꯊꯨꯛ ꯄꯝ ꯑ
ꯑꯩ ꯁꯤ ꯑꯝꯇ ꯁꯤꯟꯗꯣꯛꯇ꯭ꯔꯗꯤ ꯌꯥꯔꯔꯣꯏ
ꯍꯟꯇꯛꯀꯤ ꯃꯣꯏ ꯆꯤꯜꯍꯥꯥꯎ ꯔꯦꯁꯇ꯭ꯔꯣ ꯍꯥꯏꯕ ꯑꯃꯈꯛ ꯀꯩꯅꯣ ꯆꯥꯕꯝꯗꯣ ꯑꯣꯛꯇꯣꯄꯁ ꯑꯣꯛꯇꯣꯄꯁ ꯀꯩ ꯀꯥ ꯆꯥꯐꯝ ꯑꯃ ꯍꯧꯖꯤꯛꯀꯥꯟ ꯑꯥꯏ ꯖꯤꯗ ꯊꯣꯛꯄꯗꯣ ꯈꯪꯗ꯭ꯔꯣ ꯍꯣꯏ ꯍꯣ ꯑꯗꯨ ꯆꯠꯅꯤꯡꯉꯦ ꯍꯥꯏꯕ ꯌꯥꯝꯅ
ꯑꯗꯨꯗꯣ ꯑꯩꯈꯣꯏ ꯃꯤ ꯃꯉꯥꯒꯤꯅꯦ ꯍꯥꯏꯌꯦꯕ ꯑꯗꯨꯗꯣ
ꯃꯤ ꯃꯉꯥꯒꯤꯗ ꯍꯧꯖꯤꯛ ꯀꯩꯅꯣꯗ ꯐꯔꯗ ꯂꯨꯄꯥ ꯀꯩꯅꯣ ꯂꯩꯌꯦ ꯂꯨꯄꯥ ꯂꯤꯁꯤꯡ ꯑꯅꯤ ꯆꯥꯝꯃꯉꯥꯗꯣ ꯂꯤꯁꯤꯡ ꯑꯅꯤꯗ
ꯑꯗꯨ ꯑꯩꯈꯣꯏ ꯃꯉꯥ ꯆꯠꯂ ꯆꯥꯔꯛꯅꯤꯅ ꯃꯉꯥ ꯅꯠꯇ꯭ꯔꯁꯨ ꯑꯩꯈꯣꯏ ꯑꯗꯨꯝ ꯈꯔ ꯆꯠꯂꯒ
ꯍꯣꯏ
ꯅꯣꯏ ꯂꯥꯛꯇꯗꯤ ꯀꯃꯥꯏꯅ ꯆꯅꯤ ꯑꯗꯣ
ꯍꯣꯏ ꯑꯩꯈꯣꯏ ꯍꯜꯂꯛꯑꯀꯥꯟꯗꯠꯁꯦ ꯑꯗꯣ ꯍꯟꯗꯛꯀꯤ ꯍꯞꯇꯥ ꯍꯥꯏꯕꯅꯤꯅ ꯍꯞꯇꯥꯗꯤ ꯂꯣꯏꯕ ꯂꯣꯏꯁꯤ ꯂꯇꯣꯛꯔꯤ ꯍꯟꯗꯛ ꯍꯞꯇꯥ ꯈꯛꯇꯅꯦꯕ ꯃꯣꯏꯅꯣ ꯎꯝ ꯈꯦꯠꯇ ꯍꯧꯔꯤꯗꯨꯣ
ꯑꯗꯨꯏꯁꯨ ꯍꯣꯏ ꯌꯥꯕꯨꯗꯤ ꯌꯥꯏ ꯌꯥꯝꯕ ꯃꯥꯜꯂꯦ ꯃꯣꯏꯗ
ꯍꯟꯇꯥ ꯍꯞꯇꯥꯁꯤꯗꯤꯂꯣꯏꯗꯧ ꯀꯣꯏꯔꯝꯃꯔꯣꯏꯌꯦ ꯉꯁꯤ ꯊꯔꯖꯤ ꯎꯔꯃꯟ
ꯊꯥꯔꯁꯗꯦ ꯑꯣꯏꯔꯦ ꯁꯟꯗꯦ ꯐꯥꯎ ꯁꯇꯔꯗꯦ ꯐꯥꯎ ꯑꯣꯏꯔꯝꯅꯤ
ꯆꯥ ꯀꯃ ꯃꯒ ꯄꯤꯕꯅꯦ
ꯍꯣꯏ
ꯆꯠꯅꯤꯡꯉꯦ ꯑꯗꯨꯗꯣ ꯑꯁ
ꯑꯗꯣ ꯃꯤ ꯀꯩꯅꯣ ꯑꯅꯤꯒꯤꯗꯤ ꯑꯃꯒ ꯆꯅꯤ ꯍꯥꯏꯕ꯭ꯔꯥ ꯀꯩꯅꯣꯝ ꯍꯥꯏꯌꯦ
ꯃꯤ ꯑꯅꯤꯔꯤ
ꯎꯝ ꯃꯤ ꯑꯅꯤꯒꯤꯁꯨ ꯌꯥꯎꯕꯅꯦ ꯑꯗꯨ ꯌꯥꯝꯗꯦ ꯑꯗꯨꯗꯤ ꯑꯩꯅ ꯎꯕꯗ
ꯑꯣ ꯍꯔꯃꯣꯔ ꯌꯥꯝꯗꯕ ꯑꯃ ꯃꯤ ꯀꯩꯅꯣ ꯃꯉꯥꯒꯤꯗꯨꯅ ꯍꯦꯟꯅ ꯍꯩꯊꯔꯛꯄꯗꯣ ꯐꯖꯗ꯭ꯔꯣ ꯑꯗꯨꯅ
ꯍꯣ ꯑꯗꯨꯅ ꯌꯥꯝ ꯐꯖꯩ
ꯃꯐꯝꯗꯨꯗꯤ ꯌꯥꯝꯅ ꯐꯖꯕ ꯑꯣꯏꯗꯦ ꯑ ꯀꯩꯅꯣ ꯃꯥꯟ꯭ꯔꯣ ꯀꯩ ꯀꯩ ꯃꯄꯥꯟ ꯂꯝꯒꯤ ꯃꯌꯥꯝꯒꯤ ꯃꯥꯟꯗ꯭ꯔꯣ
ꯎꯝ ꯃꯥ ꯂꯩꯦ
ꯂꯥꯏꯚ ꯀꯗ
ꯎꯝ ꯃꯁꯛꯇꯨꯗ ꯍꯥꯎꯔꯝꯗꯧ ꯃꯥꯜꯂꯦ ꯍꯥꯏꯕ
ꯑꯗꯣ ꯃꯣꯏꯒꯤ ꯒ꯭ꯔꯦꯚꯤꯗꯣ ꯑꯩꯈꯣꯏꯒꯤ ꯃꯤ ꯑꯇꯩꯗ ꯇꯧꯕꯅꯅꯦ ꯕꯇꯔ ꯌꯥꯝ ꯌꯥꯎꯕꯩ ꯇꯥꯏꯞꯇ ꯊꯥꯎ ꯇꯧꯗ꯭ꯔꯥ ꯂꯨꯞꯄ ꯀꯥꯟꯗꯣꯏ ꯑꯩꯅ ꯌꯥꯝꯅ ꯅꯪꯕꯅꯦ ꯍꯥꯏꯕ
ꯎꯝ ꯑꯗꯨꯅꯗꯤ ꯍꯦꯟꯅ ꯍꯥꯎꯅꯤ ꯃꯣꯏꯁꯦ ꯍꯥꯟꯅ ꯑꯗꯨ ꯍꯥꯞꯇ꯭ꯔꯤꯕꯣ
ꯈꯪꯗꯦ ꯑꯩꯁꯨ ꯍꯟꯇꯛ ꯍꯟꯇꯛꯇ ꯑꯗꯨ ꯑꯗꯨꯃꯥꯏꯅ ꯊꯦꯡꯅꯗ ꯉꯥꯏꯔꯤ ꯍꯥꯟꯅ ꯑꯗꯨ ꯔꯦꯁꯇꯨꯔꯦꯟꯗꯨ ꯎꯗꯦꯕ
ꯎꯝ ꯎꯗꯦ ꯍꯥꯏꯗꯤ ꯍꯟꯗꯛ ꯑꯗꯨꯒꯤꯗꯅꯦ ꯃꯣꯏ ꯐꯥꯎꯈ꯭ꯔꯤꯗꯣ ꯑꯗꯨ
ꯎꯝ ꯎꯝ ꯑꯩ ꯉꯁꯥꯏ ꯋꯥꯔꯤ ꯑꯃ ꯁꯥꯟꯅꯕ ꯑꯗꯨ ꯇꯥꯟꯅꯗꯗꯅ ꯑꯗꯨꯝ ꯀꯛꯊꯠꯂꯛꯑꯦ ꯑꯩꯅ ꯃꯊꯛꯀꯤ ꯏꯁꯩ ꯁꯛꯄꯤ ꯅꯨꯄꯤꯗꯣ ꯇꯥꯕ ꯍꯂꯣ